ꯇꯦꯟ ꯇꯨꯌꯦꯜꯄ ꯃꯤꯃꯤꯠ ꯍꯜꯂꯣ
ꯍꯜꯂꯣ
ꯍꯜꯂꯣ ꯑꯣ ꯇꯥꯔꯕ
ꯑꯥ ꯇꯥꯏ
ꯇꯧꯕ ꯌꯥꯗ꯭ꯔꯤꯅꯦꯅ ꯀꯧꯔꯤꯗ
ꯎꯝ ꯑꯩꯉꯣꯟꯗꯁꯨ ꯌꯥꯔꯒꯦ
ꯑꯣ ꯑꯗꯨꯅꯦ ꯍꯦꯛ ꯍꯦꯛ ꯌꯦꯦꯛ ꯁꯨꯃꯥꯏꯅ ꯅꯣꯏ ꯆꯦꯗ ꯈꯔ ꯀꯝꯄ꯭ꯂꯦꯟ ꯇꯧꯍꯜꯂꯣ ꯌꯥꯗ꯭ꯔꯥ ꯇꯕ ꯌꯥꯎ
ꯑꯗꯣ ꯅꯪꯅ ꯑꯃꯨꯛ ꯑꯩꯉꯣꯟꯗ ꯀꯩꯅꯣ ꯑꯃꯨꯛ ꯇꯧꯔꯛꯄꯗꯣ ꯑꯗꯨꯝ ꯌꯥꯗ ꯌꯥꯗ꯭ꯔꯒ ꯍꯌꯦꯡ ꯑꯃꯨꯛ ꯇꯧꯅꯔꯁ ꯌꯥꯦꯏ ꯑꯩꯁꯦ ꯍꯣꯔꯦꯟ ꯑꯩꯁꯦ ꯄꯨꯡ ꯃꯔꯤ ꯑꯩ ꯄꯨꯡ ꯃꯔꯤ ꯃꯈꯥꯏ ꯍꯧꯒꯠꯇꯣꯏꯅꯦ ꯍꯥꯏꯕ ꯑꯩ ꯅꯣꯏꯁꯦ ꯑꯗ ꯉꯁꯥꯏ ꯍꯥꯏꯔꯒ ꯑꯩꯁꯨ ꯉꯍꯥꯛ ꯀꯥꯎ ꯄꯨꯔꯦ ꯗꯥꯏꯒ꯭ꯔꯥꯝ ꯃꯤ ꯀꯥꯟꯗ
ꯑꯩꯁꯦ ꯄꯨꯡ ꯃꯔꯤ ꯃꯈꯥꯏ ꯍꯧꯒꯠꯂꯒ ꯕꯣꯜ ꯌꯦꯡꯗꯣꯔꯤꯕ ꯃꯤꯁꯛ ꯑꯃꯅꯦ ꯍꯥꯏꯕ
ꯑꯗꯨꯨꯡ ꯄꯣꯔꯇꯨꯒꯜꯒꯤ ꯂꯩꯕꯗꯨꯔꯥ
ꯍꯣꯏ ꯍꯣꯏ ꯍꯣꯏ ꯄ꯭ꯔꯣꯔꯇꯨꯒꯣꯜꯗꯣ ꯄꯣꯛꯕꯗꯣꯝꯇ ꯌꯦꯡꯒꯦ ꯇꯧꯕꯅꯤꯗ
ꯑꯗꯨꯅꯦ ꯌꯥꯝ ꯌꯦꯡꯅꯤꯡꯗꯦ ꯍꯥꯏꯕ ꯃꯣꯏ ꯔꯣꯅꯥꯜꯗꯣꯒꯥꯏꯗꯣ
ꯈꯪꯗꯦ ꯑꯩ ꯌꯦꯡꯅꯤꯡꯗꯦ ꯑꯩꯗꯤ ꯃꯦꯁꯇ꯭ꯔꯤ ꯑꯩꯗꯤ ꯃꯦꯁꯇ꯭ꯔꯤꯗ
ꯑꯩꯁꯨꯅꯦ
ꯑꯩꯈꯣꯏ ꯑꯩꯗꯤ ꯃꯦꯁꯇꯤ ꯃꯦꯁꯁꯤꯗ ꯌꯥꯝ ꯅꯨꯡꯁꯤꯕ ꯍꯦꯜꯂꯤ ꯌꯥꯝꯅ ꯗꯥꯎꯟ ꯇꯨꯋꯥꯔꯗ ꯑꯣꯏꯔꯒ ꯌꯥꯝꯅ ꯇꯝꯕ ꯃꯤꯆꯗꯨ ꯌꯦꯡꯕ ꯌꯥꯝ ꯅꯨꯡꯉꯥꯏꯖꯩꯕ ꯍꯣꯏ ꯉꯥꯎꯖꯩꯔꯤꯕ ꯑꯗꯨꯅ ꯍꯣꯏ ꯑꯩꯈꯣꯏꯅꯦ ꯉꯛ ꯍꯩꯒꯠꯂꯒ ꯆꯠꯄ ꯃꯤꯁꯦ ꯑꯩꯈꯣꯏ ꯀꯌꯥ ꯌꯥꯗꯦ
ꯑꯩꯁꯨꯌꯥꯃꯤꯌꯥꯝ ꯌꯦꯡ ꯅꯤ ꯏꯗꯦ
ꯈꯪꯗꯦꯗꯥ ꯑꯩꯁꯨ ꯁꯨꯡ ꯌꯦꯡ ꯍꯦꯛ ꯌꯦꯡꯖꯅꯤꯡꯗꯦ ꯑꯗꯨ ꯁꯦ ꯑ ꯅꯪꯗꯤ ꯑꯃꯨꯛ ꯇꯥꯡ ꯀꯌꯥ ꯇꯧꯗꯣꯏꯕ
ꯎꯝ ꯗꯦꯠ ꯑꯩꯇꯤꯟꯗ
ꯑꯩꯠꯇꯤꯟꯗ ꯅꯣꯏꯒꯤ ꯁꯦꯃꯤꯁꯇꯔ ꯅꯪ ꯁꯦꯃꯤꯁꯇꯔ ꯀꯌꯥꯅꯣ
ꯎꯝ ꯊꯥꯔꯠ ꯍꯟꯗꯛ ꯊꯥꯔꯠ ꯀꯥꯗꯣꯏꯅꯤ
ꯍꯠ ꯀꯗꯣꯏꯕ ꯑꯅ ꯏꯅ ꯁꯁ ꯀꯌꯥꯗ ꯂꯣꯏꯗꯣꯏꯅꯣ
ꯍꯥ ꯑꯩꯈꯣꯏꯁꯨ ꯇꯦꯟꯇ ꯆꯍꯤ ꯃꯉꯥ ꯑꯣꯏꯕ ꯑꯥ
ꯆꯍꯤ ꯑꯃꯗ ꯁꯦꯃꯤꯁꯇꯔ ꯑꯅꯤꯅꯦ
ꯑꯥ ꯑꯅꯤꯑꯅꯤ
ꯑꯣ ꯀꯩꯅꯣ ꯌꯥꯝ ꯀꯨꯏꯌꯦ ꯐꯦ ꯐꯦ ꯃꯥ ꯃꯥꯟꯅꯩ ꯑꯃꯨꯛ ꯃꯣꯏꯅ ꯑꯃꯨꯛ ꯐꯥꯏꯚ ꯏꯔ ꯍꯥꯏꯗꯣ ꯋꯥꯟ ꯏꯔꯒꯨꯝꯕ ꯑꯃꯗꯤ ꯑꯃꯨꯛ ꯇꯪꯁꯤꯅꯤꯗꯅ
ꯑꯥ
ꯑꯣ ꯏꯟꯖꯔꯁ ꯅꯝꯗꯨꯅ ꯐꯪꯉꯤ ꯃꯥ ꯂꯣ ꯇꯝꯕꯁꯤ ꯑꯋꯥꯕꯖꯥ ꯑꯅꯦꯦꯛꯅꯦ ꯑꯩꯗꯤ ꯂꯣ ꯀꯥꯏꯅ ꯑꯩꯒꯤ ꯀꯣꯛꯁꯇ ꯆꯪꯉꯣ ꯍꯥꯏꯕ ꯁꯨꯡꯌꯥ ꯌꯥꯔꯔꯣꯏ ꯑꯁꯦꯡ ꯑꯩ ꯑꯗꯨꯒꯨꯝꯕꯁꯤꯡ ꯑ ꯌꯥꯗꯦ
ꯑꯁ ꯑꯦꯛꯖꯥꯝ ꯊꯣꯛꯎꯔꯒ ꯀꯥꯎꯊꯣꯛꯄꯤꯅꯤ
ꯑꯩꯗꯤ ꯀꯥꯎꯊꯣꯛꯄꯒ ꯂꯥꯏꯔꯤꯛ ꯑꯩꯗꯤ ꯃ ꯄꯥꯈꯤꯕ ꯑꯩꯗꯤ ꯆꯤꯟꯐꯥꯒꯤ ꯄꯣꯠꯁꯦ ꯑꯩ ꯌꯥꯝ ꯍꯩ ꯕ ꯑꯗꯨ ꯑꯩ ꯍꯧꯖꯤꯛ ꯑꯦꯅꯥꯇꯣꯃꯤꯗꯁꯨ ꯑꯩ ꯂꯣꯏꯔꯕꯅꯦ ꯑꯩ ꯁꯤꯗꯣꯔꯔꯕꯅꯦ
ꯑꯦ ꯑꯦꯅꯥꯇꯣꯃꯤꯁꯨ ꯖꯤꯝꯐꯥꯔꯣ
ꯁꯤꯤꯟꯐꯥ ꯍꯥꯏꯗꯤ ꯃꯃꯤꯡ ꯀꯩꯀꯥ ꯂꯩꯗꯅ ꯃꯊꯣ ꯃꯃꯤꯡ ꯇꯧ ꯑꯣꯏꯔꯣ ꯅꯠꯇ꯭ꯔꯒ ꯑꯩꯈꯣꯏꯒꯤ ꯌꯥꯎꯔꯤꯕ ꯁꯔꯨꯒꯤ ꯃꯃꯤꯡ ꯑꯣꯏꯔꯣ ꯌꯥꯝ ꯂꯨ ꯂꯨꯕ ꯃꯃꯩ ꯌꯥꯝ ꯍꯣꯜꯂꯦꯕ ꯑꯗꯨꯅꯅꯦ ꯈꯕ꯭ꯔꯥ ꯑꯩ ꯌꯥꯝꯅꯅꯦ ꯑꯩ ꯃꯃꯤꯡꯒꯨꯝꯕꯁꯦ ꯑꯩꯗꯤ ꯃꯤ ꯃꯃꯤꯡꯕꯨ ꯀꯥꯎꯒꯜꯂꯦꯕ ꯑꯗꯨꯨ ꯀꯅꯁ ꯗꯤ ꯍꯧꯖꯤꯛ ꯑꯩꯉꯣꯟꯗ ꯑꯋꯥꯕ ꯑꯃꯅꯦꯕ ꯃꯣꯏꯅ ꯄꯤꯔꯤꯁꯦ ꯑꯩ
ꯑꯁ ꯏꯣꯒꯤ ꯑꯦꯅꯤꯃꯦꯜ ꯀꯤꯡꯗꯝ ꯄ꯭ꯂꯥꯟ ꯀꯤꯡꯗꯝꯗꯨꯅ ꯍꯦꯟꯅ ꯍꯩꯅꯈꯤꯗ꯭ꯔꯦ ꯌꯦꯉꯣ
ꯑꯩꯗꯤ ꯑꯗꯨꯗꯤ ꯑꯃꯨꯛꯇꯤ ꯐꯥꯐꯥꯈ꯭ꯔꯦꯕ
ꯎ
ꯀꯩꯅꯣ ꯁꯨꯝ ꯀꯩ ꯍꯥꯏꯇꯥꯔꯦ ꯄꯥꯝꯍꯜꯂꯛꯇꯅ ꯐꯥꯈꯤꯕꯗꯣ ꯑꯗꯨ ꯐꯥꯈ꯭ꯔꯦ ꯑꯗꯨꯒ ꯍꯧꯖꯤꯛꯅ ꯑꯃꯨꯛ ꯀꯩꯅꯣ ꯑꯃꯨꯛ ꯑꯦꯅꯥꯇꯣꯃꯤ ꯑꯃꯨꯛ ꯇꯧꯈꯠꯂꯛꯄꯁꯤꯗꯗꯤ ꯑꯩꯈꯣꯏꯗꯤ ꯑꯩꯗꯤ ꯁꯤꯔꯦ
ꯋꯥꯗ ꯋꯥ ꯀꯥꯏꯗꯗꯤ ꯀꯩꯅꯣꯕꯨ ꯀꯗꯥꯏꯣ ꯍꯥꯏꯔꯒ ꯃꯤ ꯃꯃꯤꯡꯕꯨ ꯀꯗꯥꯏꯣ ꯍꯥꯏꯔ ꯀꯥꯟꯁꯤꯗ
ꯑꯗꯨꯅꯦ
ꯀꯩꯅꯣ ꯀꯩꯅꯣ ꯉꯁꯤ ꯆꯥꯛ ꯀꯩ ꯀꯩꯣ ꯇꯥꯔꯒꯦ
ꯎꯝ ꯑꯌꯨꯛꯇꯅ ꯀꯩꯅꯣ ꯁꯒꯣꯜ ꯍꯋꯥꯏ ꯆꯥꯔꯦ ꯑꯗꯨꯒ ꯅꯨꯡꯗꯥꯡꯅꯅ ꯀꯥꯡꯁꯣꯏꯒ ꯌꯦꯔꯨꯝ ꯑꯉꯧꯕꯒ ꯆꯥꯏ ꯍꯣꯁꯇꯦꯜꯗ ꯀꯩ ꯀꯩ ꯄꯤꯖꯒꯦ
ꯉꯁꯤꯤꯔꯗ
ꯑꯁ
ꯇꯣꯛꯁꯤ ꯀꯥꯟꯗꯦ ꯌꯦꯔꯨꯝꯝꯗꯣ ꯑꯩꯈꯣꯏꯗꯣ ꯂꯧꯖꯔꯒꯦ ꯇꯥꯎꯖꯔꯒꯦꯅ ꯍꯥꯏꯅ ꯂꯧꯔꯦ
ꯍ
ꯀꯩꯅꯣ ꯅꯪꯗꯤ ꯀꯩꯅꯣ ꯀꯦꯣ ꯒ꯭ꯔꯨꯞꯀꯗꯤ ꯇꯥꯗ꯭ꯔꯣ ꯑꯟꯇꯥ
ꯀꯥꯏ ꯀꯠꯤꯁꯇꯣ
ꯑꯩ ꯆ ꯆꯞ ꯃꯥ ꯀꯃꯥꯏ ꯇ ꯈꯣ ꯅꯪꯒꯤ ꯀꯩꯅꯣ ꯍꯥꯏ ꯅꯪꯒꯤ ꯅꯪꯒꯤ ꯀꯩꯅꯣꯁꯦ ꯀꯅꯥꯅꯣ
ꯎ ꯑ ꯀꯦꯟꯍꯣ
ꯑꯩꯁꯨ ꯀꯌꯥꯅꯣ ꯍꯣꯏꯔꯝꯃꯦꯕꯀꯣ ꯑ ꯀꯅꯦ ꯔꯦꯠ ꯔꯦꯗꯠꯇꯒꯤ ꯀꯩꯅꯣ ꯁꯣꯡꯉꯌꯅ ꯇꯧꯔꯤꯕꯁꯦ
ꯍꯣꯏ ꯁꯣꯡꯌꯣꯟꯗꯣ ꯃꯁꯛ ꯀꯨꯟ ꯅꯨꯡꯁꯤꯗꯣ
ꯀꯅꯣ ꯑꯩꯒꯤ ꯑꯩꯒꯤ ꯂꯥꯏꯛ ꯑꯩꯒꯤ ꯁꯤꯠꯇꯒꯤ ꯑꯩꯒꯤ ꯄꯨꯔꯥ ꯃꯪꯗꯒꯤ ꯇꯥꯏꯕꯪꯗꯒꯤ ꯀꯣꯛꯁꯤꯗ ꯅꯣꯡꯉꯥꯟꯕꯗ ꯅꯨꯃꯤꯠ ꯊꯥꯕꯥꯎ ꯁꯥꯎꯅ ꯑꯗꯨꯝ ꯇꯣꯡꯊꯣꯛꯂꯕꯅꯦ ꯍꯥꯏꯕ ꯕꯥꯁꯦꯀꯔꯅ ꯔꯁ ꯑꯣꯏꯔꯔ ꯍꯥꯏꯕ ꯑꯩꯁꯨ ꯀꯣꯇꯦ ꯉꯥꯛꯇꯅꯤ ꯈ ꯈꯪꯕ꯭ꯔꯥ ꯑꯩ ꯈꯪꯗꯦ ꯑꯗꯩ ꯃꯣꯏꯁꯦ ꯌꯥꯝ ꯆꯒꯠꯂꯗ꯭ꯔꯣ
ꯑꯗꯨ ꯑꯗꯨꯅꯦ
ꯦꯝꯀꯗꯣ ꯑꯩꯅ ꯍꯪꯕꯗꯤ ꯃꯁꯛ ꯐꯖꯩꯅꯦꯕ
ꯎꯝ
ꯑꯗꯣ ꯃꯥꯒꯤ ꯃꯥꯒꯤ ꯀꯃꯥꯏ ꯍꯥꯏꯅꯤ ꯃꯥꯒꯤ ꯍ꯭ꯌꯨꯃꯔꯗꯣ ꯑꯩꯒ ꯌꯥꯝ ꯆꯥꯟꯅꯔꯣꯏ ꯍꯥꯏꯕ
ꯑꯗꯨꯅꯦ ꯋꯥꯡꯃꯜꯂꯒ ꯀꯩꯅꯣ ꯃꯤꯇꯧ ꯇꯧꯤ ꯄꯪꯕ ꯍꯥꯏꯇꯥꯔ ꯇ ꯈꯪꯅꯤ ꯒ꯭ꯌꯥꯟ ꯇꯥꯗꯦ ꯑꯗꯨꯅꯦ
ꯗꯣ ꯑꯗꯨꯤꯡꯀꯤ ꯑꯩꯒ ꯀꯃꯥꯏꯅ ꯍꯥꯏꯅꯤ ꯋꯦꯔ ꯑꯣꯏꯕ ꯃꯇꯝꯅꯤ ꯃꯁꯛ ꯐꯖꯔꯁꯨ ꯈ꯭ꯔꯅꯥ ꯃꯥ ꯗꯤꯌꯣꯔꯒꯤ ꯏꯚꯦꯟ ꯑꯝꯇꯒ ꯂꯥꯛꯄꯗꯣ ꯈꯨꯠ ꯐꯥꯗꯗꯣ
ꯍ ꯍꯥꯏ
ꯑꯗꯨꯒꯅꯦ ꯈꯪꯕ꯭ꯔꯥ ꯑꯗꯨꯁꯨ ꯉꯥꯎꯗꯤ ꯉꯥꯎꯔꯝꯃꯦꯕꯀꯣ ꯑꯗꯨꯒꯅꯦ ꯈꯪꯕ꯭ꯔꯥ ꯀꯃꯥꯏ ꯍꯥꯏꯅꯤ ꯄꯨꯔꯥ ꯃꯥꯒꯤ ꯄꯔꯁꯅꯦꯂꯤꯇꯤꯗꯣ ꯌꯥꯝꯅ ꯀꯃꯥꯏ ꯍꯥꯏꯅꯤ ꯀꯔꯤꯅꯣ ꯃꯥꯟꯗꯣꯏꯁꯦꯅ ꯈꯟ ꯇꯅꯕꯗꯣ
ꯑ ꯑꯁ ꯑꯩꯗꯤ ꯋꯥꯡꯃꯜ ꯌꯥꯝ ꯊꯤꯅ ꯋꯥꯡꯃꯜꯂꯁꯨ ꯈꯪꯗꯦ ꯑꯗꯨ ꯍꯩꯅꯗꯦꯉꯣ
ꯑꯁꯦꯡꯕ ꯑꯗꯨꯒ ꯈꯪꯗꯦ ꯑꯩ ꯀꯩꯅꯣ ꯁꯣꯡꯉꯦ ꯌꯥꯜꯂꯦ
ꯀꯤꯣꯟ ꯍꯣꯒ ꯁꯣ ꯌꯣꯟꯒ ꯗꯣꯄꯤꯛ ꯇꯛꯀ ꯇꯧꯔ ꯅꯨꯡꯁꯤꯔꯣ ꯊ ꯐꯖꯩ ꯍꯥꯏꯕ
ꯁꯪꯉꯤꯌꯟ ꯀꯅꯦ ꯈ ꯅꯣꯡꯄꯗꯅꯦ ꯐꯨꯜ ꯅꯣꯛꯇꯕꯤꯗ ꯈꯤꯇꯪ ꯍꯣꯏ ꯍꯣꯏ ꯍꯣꯏ ꯈꯤꯇꯪ ꯇꯦꯞ ꯇꯛꯅ ꯅꯣꯛꯄ ꯑꯃ ꯂꯩꯔꯤꯕꯁꯤꯗꯅꯦꯕ ꯑꯩꯅ ꯉꯥꯎꯔꯤꯁꯦ
ꯑꯗꯨꯗ ꯅꯦ
ꯑ ꯁ ꯑꯩꯁꯦ ꯁ꯭ꯔꯅꯤꯡꯒ ꯀꯌꯥꯅ ꯍꯕꯗ ꯃꯔꯇꯤꯟꯁꯤꯁꯨꯅꯦ ꯐꯖꯤ ꯐꯖꯩꯅꯦ ꯑꯗꯣ ꯃꯥꯡꯇꯤꯟ ꯇꯤꯟꯅ ꯆꯥꯅꯕ ꯍꯤꯌꯔ ꯏꯁꯇꯥꯏꯜ ꯑꯃꯠꯇ ꯀꯛꯄꯤꯗꯦ ꯍꯥꯏꯕ ꯃꯣꯏꯗꯣ
ꯇꯛ ꯇꯞꯀ ꯇꯛꯀ ꯌꯨꯡꯕꯗꯣ ꯌꯥꯝꯌꯥꯝ ꯍꯩꯅꯗꯦ
ꯍꯩꯅꯗꯍꯟꯕ ꯈꯤꯇꯪ ꯆꯥꯟꯅꯕ ꯑꯃ ꯇꯧꯕꯤꯔꯗꯤ ꯐꯕ
ꯒ꯭ꯔꯥ ꯒ꯭ꯔꯞꯇꯗꯤ ꯀꯅꯥ ꯉꯥꯏꯅꯣ
ꯀ
ꯒꯜ꯭ꯔꯨꯨꯞ
ꯒꯜꯕꯛꯇꯗꯤ ꯑꯩ ꯑꯌꯥꯝꯕ ꯑꯣꯏꯅ ꯉꯥꯎꯏꯤ ꯕ꯭ꯂꯦꯛ ꯄꯤꯡ ꯑꯗꯣ ꯍꯧꯖꯤꯛ ꯍꯧꯖꯤꯛꯀꯤ ꯈꯪꯗꯦ ꯑꯩꯗꯤ ꯃꯤꯑꯣꯏꯕꯤꯁꯨ ꯇꯥꯕ ꯅꯨꯡꯉꯥꯏꯔꯅꯤ
ꯑꯣ ꯑꯗꯨꯅꯦ ꯒꯋꯥꯟꯗꯣ ꯄꯩꯁꯥ ꯄꯥꯏꯕꯤꯗꯣ
ꯍꯣꯏ ꯑꯗꯨꯗꯒꯤ ꯃꯣꯏꯒꯤ ꯍ ꯍꯤꯠ ꯑꯦꯟ ꯋꯦꯔꯤꯠ ꯍꯔꯠꯁꯇꯣ ꯑꯗꯨꯒꯤ ꯑꯗꯨꯒꯤ ꯀꯩꯅꯣꯗꯣ ꯂꯥꯁꯀꯤ ꯃꯇꯦꯛꯇꯣ ꯈꯪꯕ꯭ꯔꯥ ꯑꯗꯤ ꯁꯒꯣꯏ ꯆꯇꯥ ꯈꯪꯗꯦ ꯌꯥꯝ ꯊꯤꯅꯅꯦ ꯏꯁꯩꯗꯣ ꯇꯥꯕꯗꯅꯦ ꯈꯪꯕ꯭ꯔꯥ ꯑꯗꯨ ꯛ ꯕꯨꯛ ꯂꯥꯎꯕ ꯌꯥꯝ ꯅꯨꯡꯉꯥꯏꯕ ꯑꯃ ꯑꯣꯏ ꯍꯥꯏꯕ
ꯑꯗꯨꯒ ꯀꯩꯅꯣꯁꯨ ꯑꯣꯜ ꯗꯦ ꯄ꯭ꯔꯣꯖꯦꯛꯀꯤ ꯑꯦꯅꯤꯗꯣ ꯄꯩꯁꯥ ꯄꯥꯏꯕꯤꯗꯣ
ꯍꯣ ꯍꯣ ꯍꯣꯏ ꯑꯩ ꯑꯣ ꯗ ꯄ꯭ꯔꯣꯖꯦꯛꯁꯦꯪ ꯭ꯔꯥ ꯑꯃ ꯀꯩꯅꯣꯗꯣ ꯄꯥ ꯆꯥꯟꯗꯣ
ꯑꯥ ꯑꯥ ꯑꯥ
ꯑ ꯇ ꯈ꯭ꯔ ꯑꯩ ꯀꯥꯏꯩꯅꯣꯈ ꯑꯃꯃꯛꯁꯤ ꯍꯥꯏꯦꯜꯂ ꯃꯥꯅ
ꯑꯩꯗꯤ ꯃꯁꯛꯇ ꯎꯕꯗꯣ ꯐꯨꯟꯅꯤꯡꯕ ꯑꯃ ꯌꯥꯎꯏꯤ
ꯍ ꯑꯗꯨꯅ ꯑꯁꯦ
ꯑ
ꯌꯥꯝꯦꯥꯕꯦꯒ ꯑꯗꯨꯗꯒꯤ ꯀꯩꯅꯣꯁꯨ ꯅꯨꯡꯉꯥꯏꯔꯦ ꯑꯩꯗꯤ ꯑ ꯃꯥ ꯑꯗꯨꯒ ꯍꯟꯗꯛꯀꯤ ꯑꯥꯏ ꯑꯣ ꯑꯥꯏꯒꯤ ꯏꯁꯩꯩꯅꯧꯕꯗꯣ
ꯍꯣꯏ ꯍꯣꯏ ꯍꯣꯏ ꯑꯗꯨꯕꯨ
ꯑꯩ ꯇꯁꯦꯡꯅ ꯑꯩ ꯑꯗꯨꯗ ꯇꯥ ꯂꯩꯔꯝꯕꯅꯦ ꯍꯥꯏꯕ꯭ꯔ ꯑꯣ ꯍꯣꯏ ꯑꯗꯨꯒ ꯀꯔꯤꯗꯣ ꯍꯟꯗꯛꯀꯤ ꯑꯅꯧꯕ ꯏꯁꯩ ꯑꯦꯇꯤꯁꯀꯤ ꯁꯥꯟꯅ ꯇꯧꯔꯤꯕꯗꯣ ꯁꯨꯡꯌꯥ ꯌꯥꯅꯤꯡꯗꯦ ꯃꯥꯅ ꯇꯧꯔꯤꯕ ꯑꯦꯛꯛꯇꯨꯡ ꯐꯥꯗꯤꯡꯗꯣ ꯑꯩꯕꯨ ꯋꯥꯍꯟꯒꯦꯅ ꯇꯧꯍꯟꯕꯅꯦ ꯍ ꯍꯣꯏ ꯏꯌꯥ ꯋꯥꯜꯂꯦ ꯃꯥꯅ
ꯑꯗꯨꯅꯦ ꯑꯁ ꯑꯗꯨꯒ ꯊꯥꯏꯅ ꯑꯦꯟ ꯁꯤ ꯇꯤꯒꯤ ꯍꯨ ꯅꯝ ꯑꯃꯗ꯭ꯔꯥ ꯃꯥꯒ ꯀꯨꯝꯗꯟ ꯇꯧꯕꯗꯣ
ꯍꯣꯏ ꯌꯥꯔꯦ ꯑꯗꯨꯅ
ꯗ꯭ꯔ ꯃꯥꯥ ꯑꯗꯨ
ꯑꯩ ꯌꯦꯡꯗꯤ ꯂꯣꯏꯗꯤ ꯂꯣꯏꯗ꯭ꯔꯦꯉꯣ
ꯑꯩ ꯌꯦꯡꯗꯦꯡꯉꯣ ꯑꯩ ꯑꯩ ꯈꯣꯏꯌꯧ ꯌꯥꯝ ꯁꯧꯒꯠꯂꯛꯑꯦ
ꯍꯥꯏꯅ ꯃꯔꯨ ꯑꯣꯏꯅ ꯍꯟꯗꯛ ꯆꯍꯒꯤ ꯏꯟꯁꯇꯥꯒ꯭ꯔꯥꯝ ꯄꯣꯁ ꯑꯅꯧꯕꯗꯣ
ꯍꯣꯏ
ꯀꯩꯗꯧꯔꯦ ꯍꯥꯏꯕꯅꯣ ꯃꯥꯁꯨ ꯃꯤ ꯍꯥꯠꯀꯦꯅ ꯁꯤꯖꯤꯟꯕꯅꯦ ꯃꯥ ꯂꯥꯡ ꯊꯥꯛꯄꯅꯤ ꯃꯥ ꯑꯩꯈꯣꯏꯕꯨ ꯀꯤꯔꯁꯅꯨ ꯌꯥꯝ ꯃꯑ ꯏꯃꯥ ꯑꯩꯈꯣꯏ ꯕꯨꯁꯇꯤꯗ ꯆꯠꯅꯨ ꯍꯥꯏꯕꯒꯤ ꯂꯥꯡ ꯊꯥꯛꯄ ꯂꯥꯡ ꯊꯥꯛꯄꯅꯦꯕ
ꯑꯁ ꯑꯩ ꯃꯥꯏ ꯗ꯭ꯔꯃꯥꯗꯁꯨ ꯌꯦꯡꯗꯦ ꯈꯣꯏꯗꯧ ꯁꯧꯒꯠꯇꯅꯅꯨ ꯄꯤꯗꯨꯒ
ꯑꯗꯨ ꯂꯏꯑꯦ ꯑ ꯀꯩꯅꯣ ꯀꯩꯅꯣꯗꯣ ꯃꯣꯏꯒꯤ ꯂꯤꯗꯔꯗꯣ ꯀꯩꯕ ꯇꯤꯅ ꯍꯧꯕꯗ
ꯇꯧ
ꯇꯌꯣ ꯑꯥ ꯇꯤꯌꯣ ꯃꯁꯛ ꯑꯣꯟꯈ꯭ꯔꯦ ꯌꯥꯝꯅ
ꯑꯗꯨꯅꯦ ꯌꯥꯝ ꯊꯤꯖꯤꯜꯂꯦ
ꯃꯁꯥ ꯈꯕ ꯐꯗꯤ ꯐꯒꯠꯂꯦꯕꯀꯣ ꯕꯠ ꯍꯥꯟꯅꯒꯅꯦ ꯌꯦꯡꯅꯕꯗꯅꯦ ꯃꯁ ꯑꯗꯨ ꯀꯩꯅꯣꯝ ꯇꯧꯈ꯭ꯔꯦ ꯍꯥꯏꯕ
ꯊꯥꯏꯅ ꯇꯨ ꯊꯥꯎꯖꯟ ꯑꯩꯠꯇꯤꯟ ꯅꯥꯏꯟꯇꯤꯟ ꯑꯗꯨꯋꯥꯏꯗꯗꯤ ꯇꯨꯝꯃꯒ ꯌꯥꯝ ꯊꯤ ꯐꯖꯕ
ꯑꯣ ꯍꯣ ꯍꯣꯏ ꯑꯗꯨꯒꯒ ꯇꯦꯟꯗꯤ ꯑꯗꯨꯝ ꯃꯁꯛꯀꯤ ꯇꯥꯏꯞꯇ ꯑꯗꯨꯝ ꯂꯩꯔ ꯑꯗꯨꯒ ꯈꯪꯗꯦꯗ ꯑꯩꯗꯤ ꯁꯚꯦꯟꯇꯤꯟ ꯅꯨꯡ ꯅꯨꯡꯉꯥꯏꯇꯦ
ꯑ ꯁꯚꯟ ꯇꯤꯟꯒꯤ ꯀꯩꯅꯣꯗꯣ ꯃꯤꯖꯨꯗꯣ
ꯃꯤꯡꯒꯤ ꯃꯈꯩꯅ ꯆꯞ ꯃꯥꯟꯅꯩ ꯃꯤꯡꯒꯤꯗꯨꯗ ꯑꯩ ꯉꯥꯎꯕꯗꯤ ꯉꯥꯎꯋꯀꯣ ꯑꯗꯨꯒ ꯍꯟꯗꯛꯀꯤ ꯕꯔꯅꯟꯗꯣ ꯀꯩꯗꯧꯔꯒꯦ
ꯑꯣ ꯃꯥꯏ ꯃꯁꯝ ꯊꯥꯗꯕꯩꯗꯣ
ꯍꯣꯏ ꯍꯣꯏ ꯏꯟꯗꯤꯌꯥꯟ ꯀ꯭ꯂꯕ ꯑꯃ ꯆꯠꯄꯩꯗꯣ ꯊꯥꯏꯅꯒꯤ ꯍꯣꯏ ꯀꯩꯅꯣꯒꯤ ꯀꯩꯅꯣ ꯊꯥꯏꯅꯒꯤ ꯀ꯭ꯂꯕꯀꯤ ꯏꯔꯥꯒꯤ ꯀꯩꯅꯣ ꯖꯁꯇꯤꯟ ꯄꯤꯕ꯭ꯔꯒ ꯑꯗꯨꯝ ꯃꯥꯜꯂꯦ ꯃꯊꯣ ꯍꯥꯏꯛꯇꯔꯅꯦ ꯑꯩꯅ ꯉ ꯑꯩꯉꯣꯟꯗꯅꯦ ꯑꯗꯨ ꯉꯥꯛꯇ ꯍꯥꯏꯥꯏꯈꯤꯕꯅꯤꯒ ꯀꯩꯅꯣ
ꯆꯍꯤ ꯇꯔꯥ ꯅꯧꯊꯣꯛꯑꯦ ꯍꯥꯏꯕ
ꯑꯗꯨꯅꯦ ꯍꯥꯏꯔꯤꯁꯦ ꯄꯗꯛ ꯑꯉꯥꯡ ꯑꯃ ꯊꯣꯛꯀꯦ ꯟ ꯈꯪ ꯈꯪꯗ ꯅꯍꯥꯋ ꯅꯎꯋꯕꯤ ꯃꯣꯏ ꯊꯥꯡꯀꯜꯒꯤ ꯃꯤꯒꯩꯁꯦ ꯑꯩ ꯂꯣꯡ ꯉꯅꯥꯥꯎꯋꯦ
ꯑꯗꯨꯊꯅꯦ
ꯑꯩ ꯅꯨꯄꯤ ꯒ꯭ꯔꯨꯞꯇꯅꯦ ꯑꯃ ꯑꯩꯅ ꯉꯥꯎꯕꯁꯦ ꯑꯃ ꯃꯃꯤꯡꯗꯣ ꯀꯥꯎꯗꯤ ꯀꯥꯎꯈ꯭ꯔꯦ ꯑ ꯀꯩꯅꯣꯒ ꯁꯛꯄꯅꯤꯅꯦ ꯑꯅꯧꯕꯅꯦꯕ ꯑꯦꯁ ꯑꯦꯝꯒꯤꯅꯦꯕ
ꯎꯝ ꯑ ꯑ ꯍꯠꯁ ꯇꯨ ꯍꯠꯁ
ꯍꯥ ꯍꯠꯁꯨꯣ ꯍ ꯍꯥꯠ
ꯍꯣꯏ ꯑꯗꯨꯒ ꯃ ꯃꯆꯥꯁꯤꯡꯗꯣ
ꯋꯥ ꯃꯁꯛꯁꯨ ꯐꯖꯩ ꯑꯗꯨꯒ ꯏꯁꯩꯗꯣ ꯂꯣꯏ ꯇꯥꯕ ꯅꯨꯡꯉꯥꯏ ꯍꯥꯏꯕ
ꯖꯅꯦ ꯔꯨꯠ ꯀꯗꯣ
ꯍꯣꯏ ꯑꯗꯨꯒ ꯃꯣꯏꯒꯤ ꯑꯃ ꯏꯁꯩ ꯌꯥꯝꯅ ꯇꯥꯕ ꯅꯨꯡꯉꯥꯏꯕ ꯀꯩꯅꯣꯝ ꯍꯥꯏꯕꯅꯤꯅꯦ ꯑꯥ ꯀꯥꯎꯔꯦꯅꯦ ꯌꯥꯝꯅ ꯃꯣꯏꯒꯤ ꯀꯩꯅꯣꯒꯤ ꯃꯇꯥꯡꯒꯗꯣ ꯌꯥꯝ ꯅꯨꯡꯉꯥꯏꯕꯅꯤꯅꯦ
ꯚꯥꯏꯔꯦꯜ ꯆꯠꯄꯗꯨꯔꫭ
ꯍꯣ ꯍꯣ ꯍꯣ ꯍꫭꯏ ꯐꫭꯀꯁ ꯍꯥꯏꯕ ꯐꫭꯀꯁ ꯐꫭꯀꯁ ꯐꫭꯀꯁ ꯑ ꯑꯥꯏ ꯀꯦꯟꯅꫭꯠ ꯐꯣꯀꯁ ꯑꯣꯟ ꯑꯦꯅꯤꯊꯤꯡ ꯕꯠ ꯌꯨ ꯕꯦꯕꯤ ꯇꯧꯕꯗꫭ ꯑꯩ ꯌꯥꯝ ꯊꯤ ꯇꯥꯔꯝꯃꯦ ꯑꯗꯨꯃ ꯍꯣꯏ ꯃꯁ ꯀꯩ
ꯑꯃ ꯑꯩꯗꯤ ꯑꯩꯗꯤ ꯍꯥꯏꯠꯀꯤ ꯀꯩꯅꯣꯒ ꯒ꯭ꯔꯨꯞꯁꯦ ꯈꯪꯗꯦ ꯚꯏꯞ ꯏꯆꯥꯟ ꯆꯥꯟꯅꯗꯦꯉꯣ
ꯀꯤ ꯆꯥꯟꯅꯗꯦ ꯑꯩꯁꯨ
ꯑꯩꯩꯁꯨ
ꯍꯥꯏꯞꯀꯤ ꯒꫪꯒꯨꯞꯇꯗ ꯈꯪꯗꯦ ꯑꯣꯠꯄꯤ ꯅꯩꯕꯤ ꯈꯪꯗꯦ ꯀꯔꯤ ꯀꯔꯤꯕꯨ ꯇꯧꯔꯕꯅꯣ ꯀꯩꯅꯣꯗꯨꯁꯨ ꯅ‌ꯌꯨꯖꯦꯟꯁ ꯍꯥꯏꯕꯗꯨ ꯀꯩꯅꯣꯝ ꯇꯧꯒ꯭ꯔꯦꯗꯅ ꯍꯧ ꯔꯤꯛꯗꯦꯅꯦꯂꯤꯗꯩ ꯀꯩꯗꯩ ꯑꯝꯇ ꯌꯦꯡꯅꯦ ꯏꯁꯩ ꯌꯥꯝ ꯅꯨꯉꯥꯏꯕ ꯃꯌꯥꯝ
ꯑꯗꯨꯅꯦ ꯆꯥꯟꯅꯔꯝꯕꯅꯦ ꯍꯥꯏꯕ ꯅ꯭ꯌꯨ ꯖꯤꯟꯁꯇꯣ ꯈꯔ
ꯈꯪꯗꯦ ꯀꯩꯗꯧꯔꯕꯅꯣ ꯈꯪꯗꯦ ꯃꯣꯏ ꯑꯗꯨꯝ ꯇꯥꯟꯅꯗꯅꯕ ꯑꯗꯨꯝ ꯁꯤꯟꯕꯤꯗꯣ ꯃꯣꯏꯁꯦ
ꯑꯁ ꯌꯥꯝ ꯍꯩꯅꯗꯦ
ꯎꯝ ꯑ ꯅꯪꯗꯤ ꯄꯨꯡ ꯀꯌꯥ ꯇꯨꯝꯗꯣꯏꯅꯣ
ꯑꯩ ꯄꯨꯡ ꯑꯍꯨꯝ ꯃꯔꯤ ꯑꯗꯨꯋꯥꯏꯗ ꯇꯨꯝꯃꯦ
ꯑꯣ ꯍꯣꯏ ꯑꯩꯈꯣꯏꯅ ꯍꯧꯒꯠꯂꯛꯑꯀꯥꯟꯗ ꯑꯩꯁꯨ ꯑꯃꯨꯛ ꯇꯨꯝꯗꯣꯏꯅꯤ ꯄꯨꯡ ꯃꯔꯤ ꯃꯈꯥꯏ ꯍꯧꯒꯠꯂꯛꯑꯒ ꯃꯉꯥ ꯃꯈꯥꯏ ꯇꯔꯨꯛꯇꯤ ꯇꯥꯔꯅꯤꯕ ꯑꯗꯨꯒ ꯑꯃꯨꯛ ꯇꯨꯝꯗꯣꯔꯤꯕ
ꯀ꯭ꯂꯥꯁ ꯂꯩꯇ꯭ꯔꯣ
ꯀ꯭ꯂꯥꯁ ꯂꯩꯥꯏꯇꯦ ꯑꯩꯈꯣꯏ ꯁꯨꯇꯤ ꯊꯥꯔꯤ
ꯑꯌꯥ ꯌꯨꯝꯗ ꯌꯨꯝꯗ ꯍꯟ ꯑꯣ ꯑꯣ ꯑꯣ ꯌꯨꯝꯗ ꯍꯟꯗ꯭ꯔꯣ
ꯋꯤꯛ ꯑꯃꯇꯪꯅꯦ ꯑꯗꯨ ꯍꯟꯕꯗꯨꯁꯨ ꯑꯩꯗꯤ ꯇꯜꯂꯕ ꯍꯜꯂꯒ ꯑꯥꯗ ꯀꯩꯁꯨ ꯑꯩꯗꫭ ꯀꯩꯝ ꯇꯧꯔꯔꯣꯏꯗꯕ ꯗ꯭ꯔꯣꯋꯤꯡꯒ ꯌꯦꯛꯄꯗꯣ ꯑꯝꯇ ꯌꯦꯛꯑꯔꯣꯏꯗꯕ ꯑꯗꯨꯝ ꯍꯟꯖꯥꯔꯦ ꯑꯩ ꯍꫭꯁꯇꯦꯜꯗ ꯏꯁꯥꯅ ꯈꯪꯅ ꯑꯩ ꯑꯗꯨꯝ ꯌꯥꯖꯔꯒꯦ ꯍꯥꯏꯗꯨꯅ ꯑꯩ ꯏꯁꯥꯅ ꯑꯗꯨꯝ ꯌꯥꯅ
ꯑꯗꯨꯅꯤ
ꯃꯔꯨꯑꫭꯏꯅ ꯄꯨꯡꯁꯨ ꯄꯨꯡꯁꯨ ꯇꯁꯂꯛꯇ꯭ꯔꯣꯕꯅꯤ ꯄꯥꯏꯅꯤꯁꯦ ꯑꯕꯥꯎꯠ ꯃꯤꯟ ꯀꯩꯅꯣꯁꯦ ꯁꯦꯀꯦꯟ ꯀꯨꯟꯊ꯭ꯔꯥꯃꯨꯛꯇꯪ ꯉꯥꯏꯔꯕꯅꯤ ꯐꯖ ꯐꯖꯗ ꯑꯗꯨꯝ ꯊꯣꯛꯑꯣ ꯍꯣꯔꯦꯟ ꯐꫭꯟ ꯌꯦꯡꯉ ꯌꯦꯡꯉꯒ ꯑꯩꯁꯨ ꯍꯧꯖꯤꯛ ꯇꯨꯝꯅꯕ ꯀꯩꯅꯣ ꯀꯩꯅꯣ ꯍꯧꯖꯤꯛ ꯏꯟꯁꯇꯥꯒ꯭ꯔꯥꯝꯒꯤ ꯔꯤꯜꯁ ꯈꯔ ꯌꯦꯡꯈꯤꯅꯤ ꯑꯗꯨꯒ ꯑꯩꯁꯨ ꯇꯨꯝꯅꯕ ꯇꯧꯔꯒꯅꯤ ꯑꯩꯅ ꯒꯨꯠ ꯅꯥꯏꯠ ꯍꯥꯏꯔꯛꯑꯦꯌꫭ
ꯍꯣꯏ ꯏꯆꯦꯃ ꯂꯥꯏꯖ ꯒꯨꯠ ꯅꯥꯏꯠ ꯍꯥꯏꯔꯦ ꯨ ꯅꯨꯠ ꯅꯥꯏꯠ ꯍꯥꯏꯒꯣꯌꯦ
ꯒꯨꯠ ꯅꯥꯏꯠ ꯒꯨꯠ ꯅꯥꯏꯠ
ꯒꯨꯗꯅꯥꯏꯠ
ꯒꯨꯠꯕꯥꯏ ꯒꯨꯠꯕꯥꯏ
ꯎꯝ